ꯇꯥꯕ
ꯇꯑꯌꯦꯗꯅ ꯏ ꯄꯦ
ꯑꯦꯗꯥꯏꯔ ꯂꯎ ꯑꯩꯗꯤ ꯑꯩꯈꯣꯏ ꯌꯨꯝꯒꯤ ꯃꯅꯥꯛꯇ ꯕꯤꯜꯗꯤꯡꯗꯣ ꯑꯗꯨꯗ ꯂꯞ ꯌꯦ
ꯑ ꯌꯥꯝ ꯅꯨꯡꯉꯥꯏꯅꯦ ꯅꯗꯤ
ꯅ ꯊꯕꯛ ꯆꯠꯄ꯭ꯔꯥ
ꯇꯃꯛ ꯆꯦ
ꯊꯕꯛꯇꯤ ꯍꯧꯔꯕ꯭ꯔꯥ ꯁꯨꯔꯕ꯭ꯔꯥ
ꯍꯥꯎꯗ꯭ꯔꯔꯤꯗ
ꯊꯤꯕꯗꯤ ꯊꯤꯔꯦ ꯂꯩꯔꯦ
ꯍꯣꯏ ꯍꯣꯔꯦꯟ ꯍꯥꯏꯔꯛꯀꯦ ꯍꯥꯏꯕꯅꯦ ꯑꯗ ꯑ ꯉꯥꯏꯅꯤꯦ
ꯅꯍꯥꯟ ꯂꯩꯕ ꯃꯐꯝꯗ ꯂꯩꯕ꯭ꯔꯥ
ꯍꯣꯏ ꯅꯍꯥꯟ ꯍꯥꯟꯅ ꯂꯩꯕ ꯃꯐꯝꯗꯣ ꯑꯗꯨꯗ ꯅꯌꯦ
ꯀꯔꯤ ꯀꯔꯤ ꯍꯁꯥꯡꯁꯥꯔꯒꯍꯤꯅꯤꯂꯣ
ꯑꯁ ꯌꯦꯟꯖꯥꯡꯗꯤ ꯍꯥꯏꯔꯅꯨꯗ ꯀꯥꯡꯁꯣꯏ ꯭ꯔꯤ ꯍꯋꯥꯏ ꯑꯗꯨꯒꯨꯝꯕ
ꯍꯥꯎꯒꯅꯦ ꯍꯥꯎꯕꯒꯒꯅꯦ ꯐ꯭ꯔꯦꯁ ꯐ꯭ꯔꯦꯁ ꯀꯔꯤ ꯇꯧꯔꯒ ꯂꯩꯔꯒꯦ ꯉꯁꯥꯏꯗꯒꯤꯑ
ꯀꯩꯁ ꯇꯧꯗꯦꯗ ꯑꯗꯨꯝ ꯍꯤꯄꯒ ꯂꯩꯅꯤ
ꯋꯥꯗ꯭ꯔꯣ
ꯍ ꯍ ꯋꯥ ꯇꯔ
ꯋꯥꯔꯒꯅꯤ ꯁꯥꯗ꯭ꯔꯣ
ꯌꯥꯝꯝꯁꯥꯏ
ꯀꯩꯅꯣꯗꯨꯗꯤ ꯅꯣꯏ ꯅꯥꯀꯟꯒꯤ ꯂꯩꯕ ꯅꯨꯄꯤꯗꯨꯗꯤ ꯂꯩꯇ꯭ꯔꯦ
ꯑꯗ ꯆꯈ꯭ꯔꯦ ꯂꯣꯅꯥ ꯆꯈꯔ ꯍꯣꯏ
ꯄꯩꯁꯥ ꯄꯤꯗꯕꯤꯗ
ꯍꯣꯏꯩꯁ ꯄꯗꯤꯦ ꯍꯥꯏꯌꯦ ꯊꯥ ꯀ ꯌꯥꯒꯤꯅꯣ ꯍꯥꯏꯕꯅꯦ ꯈꯪꯗ꯭ꯔꯦꯗ
ꯑꯁ ꯀꯃꯥꯏꯅ ꯂꯧꯕꯔꯥꯀꯣ ꯐꯤꯔꯣꯜꯁꯤꯡꯗꯣ
ꯈꯪꯗꯦ ꯑꯩꯈꯣꯏ ꯑꯩꯈꯣꯏ ꯂꯩꯇꯕ ꯃꯇꯝꯗꯨꯗ ꯂꯥꯛꯄ ꯃꯥꯜꯂꯦ ꯃꯥꯗꯣ ꯑꯗꯠ ꯆꯈ꯭ꯔꯤ ꯂꯩꯔꯝꯗꯦ ꯍꯣꯏ ꯀ ꯔꯗꯗꯤ ꯎꯦ ꯍꯥꯏ
ꯑꯣ ꯄꯣꯗꯤ ꯌꯥꯝ ꯄꯨꯕ꯭ꯔꯥ ꯅꯠꯇ꯭ꯔꯒ ꯑꯃꯨꯛ ꯂꯥꯛꯑꯒ ꯈꯤꯇꯪ ꯈꯤꯇꯪ ꯄꯨꯕ꯭ꯔꯥ ꯅꯠꯇ꯭ꯔꯒ ꯌꯥꯝ ꯌꯥꯝ ꯄꯨꯕ꯭ꯔꯥ ꯀꯣ ꯑꯣꯈꯤꯇꯪ ꯈꯤꯇꯪ
ꯑꯗꯨ ꯅꯠꯇꯦꯕ ꯂꯣꯏ ꯄꯨꯈ꯭ꯔꯦ
ꯑꯣ ꯅꯨꯡꯗꯥꯡꯗ ꯂꯥꯛꯄ꯭ꯔꯥ
ꯑꯩꯈꯣꯏꯁꯨ ꯈꯪꯗꯦ ꯑꯩꯁꯨ ꯈꯪꯗꯦ ꯃꯥꯅ ꯂꯥꯛꯄꯅ ꯃꯇꯝꯗꯣ ꯑꯩ ꯂꯩꯇꯦ ꯁꯤꯗ
ꯀꯣꯟꯁꯨ ꯄꯥꯏꯈꯠꯇꯕ
ꯍꯣꯏ ꯑꯩꯅ ꯍꯥꯏꯔꯝꯕꯀꯣ ꯃꯄꯨꯅ ꯁꯥꯎꯋꯦ ꯍꯥꯏꯕꯗꯨꯣ
ꯎꯝ
ꯃꯀꯨ ꯂꯥꯛꯑꯒ ꯀꯩ ꯀꯩꯅꯣ ꯍꯥꯏꯌꯦ ꯅꯪ ꯐꯣꯟꯁꯨ ꯄꯥꯏꯗꯦ ꯍꯥꯏꯕꯒꯤ ꯑꯗꯣ ꯃꯥꯅ ꯂꯣꯠꯂꯒ ꯂꯥꯛꯄ ꯃꯥꯜꯂꯤꯦ
ꯑꯣ ꯑꯗꯣ ꯃꯥꯗꯤ ꯀꯔꯤ ꯍꯥꯏꯕ꯭ꯔꯥ ꯑꯃꯨꯛ ꯄꯩꯁꯥꯗꯨ ꯊꯤꯒꯅꯤ ꯍꯥꯏꯕ꯭ꯔꯥ
ꯈꯪꯗꯦꯔ ꯑꯗꯨꯗꯤ
ꯕꯔꯥꯔꯤꯍꯦ ꯑꯩꯈꯣꯏꯗꯨꯁꯨ ꯖꯥꯠ ꯖꯥꯠ ꯇꯧꯏꯤꯍꯦ ꯑꯩꯗꯤ ꯂꯩꯔꯝꯒꯗ꯭ꯔꯅ ꯈꯟꯕꯅꯤꯅꯦ
ꯎꯝ ꯊꯥ ꯀꯌꯥꯒꯤꯅꯣ ꯄꯤꯗꯦ ꯍꯥꯏꯕꯅꯦ
ꯑꯁ ꯊꯥ ꯃꯔꯤ ꯃꯉꯥ ꯑꯣꯏꯔꯝꯒꯅꯤ
ꯈꯪꯗꯦ ꯊꯥ ꯑꯍꯨꯝ ꯍꯥꯏꯕ꯭ꯔꯥ ꯃꯅ ꯍꯥꯏꯕꯗꯣ
ꯎꯝ ꯊꯕꯛꯁꯨ ꯁꯨꯗꯕ ꯃꯥꯜꯂꯦ ꯀꯣ
ꯍꯣꯏ ꯀꯩꯀꯩꯧꯔꯤ ꯇꯧꯔꯒ ꯂꯩꯔꯤꯅꯣ
ꯍꯥ ꯑꯗꯨꯝ ꯑꯩꯁꯨ ꯌꯨꯝꯗ ꯂꯩꯔꯒ ꯇꯨꯝꯕꯒ ꯇꯨꯝꯃꯒ ꯅꯥꯔꯒ ꯐꯔꯛꯄꯗ ꯉꯥꯏꯔꯤ ꯑꯩꯁꯨ
ꯎꯝ ꯉꯕ ꯌꯥꯗꯅꯦ
ꯎꯝ ꯃꯥꯅꯕꯤ ꯁꯤꯗꯤ
ꯃꯈꯥꯗ ꯂꯩꯌꯦ ꯑꯩ ꯃꯊꯛꯀ
ꯃꯊꯟꯇ ꯂꯩꯕ꯭ꯔꯥ ꯔꯨꯝꯗꯣ
ꯃꯣꯏꯒꯩ ꯂꯩꯃꯤꯟꯅꯕꯅꯦ ꯑꯗꯨꯝ ꯑꯩꯅ ꯃꯊꯛꯇ ꯍꯧꯖꯤꯛ ꯀꯩꯅꯣ ꯇꯧꯕ
ꯎꯝ ꯎꯝ ꯐꯔꯦꯅꯦꯗꯒꯤ
ꯍꯥꯥ
ꯐꯔꯦ ꯍꯥꯏꯥꯏ ꯄ ꯐꯔꯦ ꯐꯔꯦ ꯍꯥꯏꯕꯗꯨ ꯁꯥꯕꯅꯂꯔ
ꯂꯥꯏ ꯂꯥꯛꯄ꯭ꯔꯣ
ꯉꯁꯤꯁꯦ ꯃꯩꯁꯦ ꯑꯃꯨꯛ ꯂꯥꯛꯈ ꯑꯃꯨꯛ ꯆꯠ ꯑꯃꯨꯛ ꯂꯥꯛꯈ ꯑ ꯃꯨꯃ ꯌꯥꯗ꯭ꯔꯦ
ꯃꯨꯠꯈꯔꯦ ꯂꯞꯈꯔꯦ ꯍꯧꯖꯤꯛ
ꯎꯝ
ꯀꯅꯥ ꯀꯣꯛ ꯇꯧꯕ꯭ꯔꯥ
ꯑꯩ ꯑꯃꯨꯛ ꯇꯧ ꯏꯃꯥꯟꯅꯕꯤ ꯑꯃꯨꯛ ꯇꯧ ꯑꯗꯨꯒ ꯑꯗꯨꯝ ꯑꯩꯅ ꯊꯣꯡꯕ ꯃꯇꯝꯁꯨ ꯂꯩꯑ ꯃꯥꯅ ꯊꯣꯡꯕ ꯃꯇꯝꯁꯨ ꯂꯩꯑ ꯃꯤ ꯌꯥꯝ ꯑꯃꯃꯦ ꯑꯁꯤꯗ ꯁꯤ
ꯅꯣꯏ ꯐꯋꯥꯗꯃꯤ ꯀꯌꯥ ꯂꯩꯕ
ꯁꯤꯗꯔꯣ ꯃꯅꯥꯎꯅꯨꯄꯤꯒ ꯂꯩꯕꯅꯦ ꯑꯗꯣ ꯆꯥꯛ ꯇꯣ ꯆꯠꯃꯤꯟꯅꯕꯗꯣ ꯃꯤ ꯌꯥꯝꯕ ꯑꯗꯨꯒꯤ
ꯑꯣ
ꯃꯤ ꯇꯔꯥ ꯍꯦꯟꯕꯅꯤ ꯆꯥꯛ ꯆꯃꯤꯟꯅꯕꯗꯣ
ꯍ ꯑꯗꯨꯗ ꯂꯩꯕꯁꯤꯡꯗꯣ ꯑꯗꯨꯃꯥꯏꯅ ꯌꯥꯝ ꯇꯧꯒꯜꯂꯦ
ꯑ
ꯂꯩꯇꯕ ꯃꯤꯗꯤ ꯄꯣꯡꯆꯥꯛꯄ ꯆꯥꯛꯀꯅꯤ
ꯎꯝ
ꯂꯧꯁꯨ ꯂꯣꯏꯗꯕꯤꯗ ꯆꯠꯂꯦ ꯅꯪꯒꯤ ꯂꯧꯁꯨ ꯂꯣꯏꯔꯝꯗ꯭ꯔꯦ
ꯍ ꯑꯩꯣꯏ ꯂꯩꯇ꯭ꯔꯦ
ꯂꯣꯏꯍꯧꯕ ꯌꯥꯕꯅꯦ ꯅꯍꯥꯟ ꯀꯩꯗꯒꯤ ꯆꯠꯄꯗꯣ ꯊꯕꯛ ꯁꯨꯗ꯭ꯔꯤꯌꯦ
ꯅꯍꯥꯟꯗ
ꯆꯠꯇꯤ ꯆꯠꯄꯅꯦ ꯑꯗꯣ ꯊꯕꯛ ꯁꯨꯕ ꯅꯨꯡꯉꯥꯏꯗꯕ ꯑꯗꯨꯒꯤ ꯑꯃꯨꯛ ꯇꯣꯛꯄ
ꯑꯣ
ꯏꯆꯦ ꯈꯣꯏꯒꯗꯤ ꯄꯥꯎ ꯐꯥꯕ꯭ꯔꯣ
ꯉꯁꯥꯏ ꯀ ꯇꯧꯔꯦ
ꯑꯣ
ꯉꯁꯥꯏꯐꯥꯎꯅꯌꯦ ꯑꯗꯨꯒ ꯉꯍꯥꯛꯇꯪ ꯂꯥꯏꯔꯤꯛ ꯄꯥꯈꯤ ꯄꯥꯈꯤꯒꯦ ꯍꯥꯏ ꯍꯥꯏꯕ ꯑꯦꯛꯖꯥꯝ ꯂꯩꯕꯗꯣ
ꯑꯗꯨꯗꯤ ꯏꯇ ꯑꯃꯗꯨꯗꯤ
ꯎꯆꯆꯦ ꯑꯃꯗꯨꯁꯨ ꯍꯧꯅꯔꯦ ꯑꯅꯤꯃꯛ ꯑ ꯑꯃꯒꯤꯗꯤ ꯑꯃꯨꯛ ꯐꯥꯎꯅꯁꯤꯦ ꯍꯥꯏꯔꯒ ꯃꯥꯒꯤ ꯗꯇꯥ ꯂꯣꯏꯔꯦ ꯍꯥꯏꯌꯦꯦ ꯃꯆꯥꯅꯨꯄꯤꯅ ꯂꯣꯏꯁꯤꯟꯈ꯭ꯔꯦ ꯍꯥꯏ ꯈꯪꯗꯦ ꯃꯥ ꯗꯣ ꯐꯥꯏꯚ ꯖꯤꯅꯦ ꯑꯗꯨꯕꯨ ꯐꯥꯏꯚ ꯖꯤ ꯑꯣꯏꯔꯁꯨ ꯍꯟꯗ꯭ꯔꯦꯠ ꯄꯥꯔꯁꯦꯟ ꯑꯗꯨꯝ ꯂꯥꯛꯑꯦ ꯍꯥꯏ ꯍꯟꯗ꯭ꯔꯦꯠ ꯄꯥꯔꯁꯦꯟ ꯑꯗꯨꯝ ꯂꯥꯛꯑꯗꯤ ꯑꯃꯨꯛ ꯌꯦꯡꯕ ꯌꯥꯗ꯭ꯔꯦ ꯍꯥꯏ ꯖꯥ ꯑꯃꯒꯤ ꯐꯣꯅꯦ ꯃꯥꯒꯤꯗꯣ
ꯑ ꯍ
ꯑꯁꯤꯗ ꯂꯩꯕꯁꯤꯡꯁꯨ ꯀꯣ ꯋꯥꯔꯤ ꯁꯥꯟꯅꯁꯦ ꯍꯥꯏꯔꯒ ꯎ ꯀꯣ ꯄꯥꯏꯈꯥ ꯇ ꯒꯥ ꯗ ꯅ ꯅꯨꯡꯉꯥꯏꯇꯦ ꯍꯥꯏꯕꯒ
ꯂꯥꯏ ꯂꯥꯛꯇ ꯩꯔꯣ
ꯑꯥ ꯊꯥꯎꯁꯨ ꯂꯩꯇꯕ ꯇꯧꯋꯔꯗꯣ
ꯑꯣ
ꯉꯁꯥꯏꯗꯤ ꯍꯥꯞꯄ ꯂꯥꯛꯑꯕꯅꯦ ꯍꯥꯞꯇꯤ ꯍꯥꯞꯈ꯭ꯔꯕꯅꯦ ꯅꯨꯡꯉꯥꯏꯗꯤ ꯅꯨꯡꯉꯥꯏꯔꯦ ꯍꯧꯖꯤꯛꯀꯤ ꯅꯦꯠꯋꯔꯛꯁꯦ ꯈꯪꯗꯦ ꯃꯥꯡꯒꯤ ꯐꯣꯟ ꯀꯩꯗꯧꯕꯒꯤꯅꯣ ꯅꯨꯡꯉꯥꯏꯇꯦ ꯍꯥꯏꯕ ꯅꯣꯡꯃꯒꯤ ꯆꯨꯗꯕ꯭ꯔꯣ
ꯉꯁꯥꯏꯗꯤ ꯇꯥꯏꯌꯦ ꯑꯗꯣ ꯍꯧꯖꯤꯛꯇꯤ ꯇꯥꯔꯦ ꯁꯥꯥꯕꯅꯥ ꯁꯤꯗꯁꯨꯣ ꯑꯁ ꯌꯥꯌꯥꯗ ꯅꯕ ꯃꯤꯅ ꯈꯨꯌꯥ ꯑꯃ ꯃꯣꯠꯅ ꯃꯣꯠꯄꯅꯦ
ꯌꯥꯝ ꯇꯜꯂꯦ ꯑꯩꯒꯤ ꯅꯣꯏ ꯃꯐꯝꯗꯣ ꯔꯨꯝ ꯐꯥꯎꯗꯤ ꯐꯔꯦ ꯑꯩ ꯋꯥꯁꯔꯨꯝꯒꯗ ꯑꯗꯣ ꯃꯤ ꯌꯥꯝ ꯁꯤꯖꯤꯟꯅꯕꯗꯣ ꯑꯁ ꯇꯜꯂꯦ ꯔꯨꯝꯗꯤ ꯅꯥꯟꯕꯅꯤꯅ ꯑꯗꯨꯝ ꯂꯩꯕ ꯅꯨꯡꯉꯥꯏ
ꯎꯝ
ꯑꯩꯒꯤ ꯐꯣꯟꯗꯨꯒꯣ ꯆꯣꯡꯕꯅ ꯆꯣꯡꯕꯅ ꯂꯣꯏꯔꯦ ꯑꯦꯞꯁ ꯑꯃꯗ ꯆꯣꯡꯕ ꯑꯄꯣꯛꯄꯨꯝꯒꯤ ꯐꯣꯟ ꯂꯧꯕꯅꯦ ꯑꯩ
ꯑꯩ ꯐꯣꯟꯅꯣ
ꯃꯥ ꯐꯣꯟ ꯑꯅꯧꯕ ꯂꯩꯔꯦꯗꯅ
ꯑꯣ ꯑꯣ ꯑꯣ
ꯎꯝ ꯃꯥꯒꯤ ꯑꯃꯟꯕꯗꯣ ꯑꯩ ꯄꯥꯏꯕꯅꯦ
ꯑꯣ ꯅꯪꯒꯤ ꯐꯣꯟꯗꯤ ꯇꯧꯔꯒꯦ
ꯐꯣꯟꯗꯣ ꯀꯣꯜ ꯇꯧꯕ ꯌꯥꯗꯕꯀꯣ ꯑꯗꯨꯒꯤ ꯑꯁ ꯖꯥ ꯖꯥ ꯇꯧꯔꯦꯍꯦ ꯃꯊꯟꯗ ꯏꯁꯀ꯭ꯔꯤꯟ ꯁꯣꯠꯀ ꯇꯧꯔꯦ
ꯑ
ꯃꯊꯟꯗ ꯏꯁꯀ꯭ꯔꯤꯟ ꯁꯣ ꯇꯧ ꯃꯊꯟꯗ ꯑꯃꯨꯛ ꯑꯦꯂꯥꯝꯗ ꯆꯠ ꯌꯦ ꯐꯅꯤ ꯌꯥꯝ ꯏꯁ꯭ꯂꯣ ꯑꯣꯏꯕꯒꯀꯣ ꯑꯩꯗꯤ ꯑꯁ ꯀꯨꯏꯅ ꯄꯥꯏꯔꯗꯤ ꯑꯩꯗꯤ ꯁꯥꯎꯔꯅꯦ ꯁꯤ ꯄꯣꯟꯁꯦ
ꯎꯝ
ꯊꯨꯒꯥꯏꯗꯅ
ꯑ
ꯑꯣꯏꯒꯦ ꯕꯔꯥꯅꯤꯕꯔ
ꯑꯃ ꯈꯔ ꯍꯥꯕꯥ ꯅ ꯊꯣꯛꯑꯣ
ꯄꯩꯁꯥ ꯂꯩꯔꯗꯤ ꯂꯩꯊꯣꯛꯀꯦ ꯍꯧꯖꯤꯛꯀꯤꯗꯤ ꯄꯩꯁꯥ ꯂꯩꯇꯦ ꯂꯩꯅꯤꯡꯉꯥꯏ
ꯎꯝ ꯏꯅꯤꯗ ꯍꯥꯏꯔ ꯑꯗꯨꯅ
ꯏꯅꯦꯁꯨ ꯍꯧꯖꯤꯛꯀꯥꯟ ꯄꯩꯁꯥ ꯋꯥꯏ ꯍꯥꯏꯌꯦꯦ
ꯎꯝ ꯑ ꯈꯪꯗ꯭ꯔꯤꯗ ꯄꯩꯁꯥ ꯋꯥꯕ ꯉꯥꯛꯇ
ꯑꯗꯨꯅꯦ ꯅꯨꯡꯗꯥꯡꯒꯤꯗꯤ ꯒꯥꯔꯤ ꯑꯦꯟꯁꯥꯝ ꯊꯣꯡꯒꯅꯤ
ꯈꯪꯗ꯭ꯔꯦ ꯀꯥꯡꯁꯣꯏ ꯑꯃꯨꯛ ꯆꯥꯒꯅꯤ ꯎꯄꯥꯏ ꯂꯩꯇꯦ ꯀꯁ ꯑꯣꯏ ꯀꯁ ꯁꯣꯏ ꯌꯥꯪ ꯁꯣꯣꯏ ꯃꯥꯂꯅꯤ
ꯎ ꯅꯤꯇꯤꯒꯤ ꯀꯔꯤ ꯌꯦꯟꯁꯥꯡ ꯆꯥꯕ꯭ꯔꯥ ꯀꯥꯡꯁ ꯀꯔꯤ ꯍꯤꯡꯁꯥꯡ ꯊꯔ ꯀꯜ ꯐꯥꯏ ꯀꯥꯡꯁ ꯑꯩ ꯀꯁ ꯍꯥꯏ ꯍꯥꯏꯔꯒꯂꯒꯣ
ꯅꯣꯏꯗꯤ ꯀꯩꯀꯩ ꯏꯟꯖꯥꯡ ꯆꯥꯒꯦ
ꯍꯥꯥ
ꯅꯣꯏꯗꯤ ꯀꯩ ꯀꯩ ꯏꯟꯁꯥꯡ ꯆꯥꯒꯦ
ꯑ ꯑꯩꯈꯣꯏꯗꯤ ꯑ ꯑꯂꯨ ꯍꯋꯥꯏ
ꯍꯋꯥꯏꯁꯨ ꯆꯥꯕ ꯍꯥꯎꯒꯅꯦ ꯐꯖꯅ ꯊꯣꯡꯉꯅꯤ
ꯑꯥꯎꯕꯅꯍ